ꯑꯣ
ꯍꯜꯂꯣ
ꯇꯥꯕ꯭ꯔ
ꯍꯩ ꯇꯥꯏꯌꯦ
ꯀꯨꯝꯃꯣꯃꯤ ꯑꯁ ꯊꯕꯛ ꯇꯧꯕꯗꯥ ꯂꯩꯇꯦꯅꯦ
ꯈꯣꯏꯔ ꯀꯩꯅꯣꯝ ꯇꯧꯋꯦ
ꯇꯅꯦ
ꯅꯪ ꯅꯥꯈꯣꯟꯗꯣ ꯀꯩꯅꯣꯝ ꯇꯧ
ꯀꯩꯗꯧꯀꯦ ꯍꯥ ꯍꯝ
ꯅꯥꯒꯦ ꯃꯥꯟꯗꯦ ꯀꯩꯅꯣꯝ ꯇꯧꯏ
ꯌꯥꯝ ꯁꯦꯡꯇꯣꯛꯄ꯭ꯔꯥ
ꯁꯝꯄꯨ ꯀꯣꯂꯥꯎꯊꯣꯏ ꯆꯥ ꯆꯈꯥꯏ
ꯅꯪꯉꯦ
ꯕꯨꯕꯣ ꯂꯥꯎꯊ‌ꯣꯑꯦꯕ
ꯇꯥꯕ ꯅꯨꯡꯉꯥꯏꯇ꯭ꯔꯣ
ꯇꯥꯏ
ꯇꯥꯕ ꯅꯨꯡꯉꯥꯏꯇ꯭ꯔꯕ‌ꯣ
ꯅꯨꯉꯥꯏ ꯈ‌ꯣꯟ ꯑꯣꯜ
ꯐꯣꯟ ꯁꯤꯟꯕꯩꯅꯤ
ꯄꯋꯥꯔꯁꯦ ꯐ‌ꯣꯟ ꯁꯤꯟꯕꯩ ꯑꯩ ꯄꯨꯕꯠꯀ ꯆꯦꯜꯂꯒ ꯕꯨꯁꯇꯔ ꯍꯥꯞꯄꯤꯔ‌ꯣꯑꯣ ꯑꯗꯣ ꯑꯩ ꯍꯥꯟꯅꯩ ꯕꯨꯁꯇꯔꯖ‌ꯦ ꯂꯣꯏꯔꯝꯗꯕꯤꯅꯦꯕ ꯍꯥꯞꯆꯤꯟꯒ꯭ꯔ‌ꯦ ꯗ‌ꯣꯏꯁꯨ
ꯅꯪ ꯍꯥꯟ ꯅꯠꯇ꯭ꯔꯣ
ꯍ ꯑꯩ ꯍꯥꯟꯅꯩꯗ‌ꯣ ꯍꯨꯝꯅꯤꯒꯤꯅꯦ ꯑꯩꯗꯤ ꯉꯁꯤ ꯍꯨꯝꯅꯤ ꯁꯨꯕ꯭ꯔꯥ ꯈꯜꯂꯒ ꯍꯌꯦꯡ ꯑꯣꯏꯜ ꯂꯩ
ꯈꯔ ꯍꯥꯞꯄꯒ ꯑꯁꯤ ꯅꯪꯕꯨ ꯂꯥꯏꯔꯤꯛ ꯂꯥꯏꯁꯨ ꯐꯅꯥꯌꯝ ꯇꯝꯃꯑꯕꯅꯤ
ꯉꯔꯥꯡ ꯍꯥꯞꯄ꯭ꯔ‌ꯣꯏꯕꯣ ꯅꯍꯥꯟ ꯍꯥꯞꯄꯅꯤꯗ
ꯑꯁ ꯑꯩꯅ ꯍꯥꯟꯅꯩ ꯂꯩꯅꯤ
ꯅꯪ ꯊꯤꯟꯕ꯭ꯔ‌ꯣ
ꯍꯥꯥ
ꯏꯌꯥꯔ ꯄꯤꯁ ꯊꯤꯟꯕ꯭ꯔ‌ꯣ
ꯀꯥꯏ ꯊꯤꯟꯗ‌ꯣꯏꯅ‌ꯣꯗ ꯅꯥꯗ ꯅꯞꯄꯤꯅꯤ
ꯑꯣ ꯑꯩꯅ ꯃꯣꯟꯗ ꯊꯝꯃꯒ ꯀꯣꯛꯅ ꯉꯥꯁꯟꯕ
ꯑꯣ ꯀꯩꯗꯧꯏꯅꯣ ꯐ‌ꯣꯟ ꯋꯥꯔꯤ ꯁꯥꯟꯅꯗꯕꯁꯨ ꯀꯨꯏꯔꯦ ꯆꯥꯛ ꯏꯁꯤꯡ ꯆꯥꯔꯕꯣ ꯀꯃꯥꯏ ꯀꯃꯥꯏꯟ ꯇꯧꯔꯤꯒꯦ ꯊꯦꯡꯖꯨ ꯊꯦꯡꯉꯦ ꯑꯩꯁꯦ ꯉꯁꯥꯏ ꯇꯧꯕꯅꯦꯕꯀꯣ ꯇꯥꯕ꯭ꯔ‌ꯣ ꯍꯜꯂꯣ
ꯇꯥꯗ꯭ꯔꯣ
ꯀꯩꯗꯧꯔꯤꯅ‌ꯣ ꯇꯨꯃꯤꯟ ꯂꯩꯒꯤꯗꯨꯅ ꯃꯨꯛ
ꯇꯥꯗ꯭ꯔꯣ ꯍꯥꯏꯕ
ꯇꯥꯏꯌ‌ꯦꯃꯤ ꯍꯜꯂꯣ
ꯅꯪ ꯅꯪ ꯅꯪ ꯉꯥꯡꯉꯤꯗꯣ ꯇꯥꯗ‌ꯦꯅꯤꯝ
ꯑ ꯈꯨꯝꯃꯛꯄ ꯀꯩꯗꯧꯒꯦ ꯋꯥꯗꯣ
ꯅꯪ ꯉꯥꯡꯉꯁꯨ ꯑꯩ ꯅꯪ ꯉꯥꯡꯉꯤꯀꯥꯟ ꯑꯩꯅ ꯉꯥꯡꯖꯟꯕꯗꯣ ꯏꯕ ꯌꯥꯝ ꯅꯨꯡꯉꯥꯏꯇꯝ
ꯏꯁ ꯎꯝ ꯍꯥꯏꯕ ꯌꯥꯗ꯭ꯔꯕ
ꯍꯥ
ꯈꯥꯏꯊꯣꯛ ꯌꯥ ꯀꯩꯗꯧꯕꯩꯅ‌ꯣ
ꯍꯥꯏꯒ‌ꯦ ꯍꯥꯏꯒꯦ
ꯅꯪꯉꯣꯟꯗ ꯐꯣꯟ ꯇꯧꯒꯦ ꯇꯧꯔꯝꯕꯅꯤ ꯉꯁꯥꯏꯗꯣ ꯑꯗ ꯉꯁꯥꯏꯖ‌ꯦ ꯑꯩꯁꯦ ꯊꯕꯛ ꯑꯝ ꯆꯠꯊꯣꯛꯄ ꯏꯃꯥꯟꯅꯕꯝ ꯊꯕꯛ ꯑꯝ ꯆꯧꯖ‌ꯦ ꯃꯥꯒꯤ ꯀꯩꯅꯣ ꯈꯔ ꯂꯣꯏꯌꯦꯕꯀꯣ ꯃꯥꯏ ꯑꯣꯛ ꯈꯔ ꯈꯜꯂꯣꯏꯕꯅꯦꯕ
ꯎꯝ
ꯑꯣꯛꯆꯥꯛ ꯑꯣꯛꯆꯥꯛ ꯆꯠꯂꯦ
ꯎꯝ
ꯑꯩꯈꯣꯏꯁꯦ ꯃꯥꯥꯁꯨ ꯑꯗꯨꯝꯃꯥꯅ ꯑꯩꯈꯣꯏ ꯄꯨꯂꯞ ꯁꯥꯠꯁꯦꯟꯗ ꯃꯣꯏ ꯏꯃꯥꯅ ꯑꯃꯨꯛ ꯑꯩꯈꯣꯏ ꯃꯣꯏꯑꯍꯨꯝ ꯑꯃ ꯇꯣꯡꯉꯛꯑꯦ ꯒꯥꯔꯤ ꯑꯝꯗ
ꯎꯝ
ꯑꯗꯩ ꯑꯩꯈꯣꯏ ꯑꯍꯨꯝ ꯇꯣꯡꯉꯦ ꯒꯥꯔꯤ ꯑꯃꯗ
ꯑꯁ ꯄꯨꯔꯥꯒꯦꯡꯅꯤꯅꯦ ꯆꯠꯂꯤꯁꯦ ꯃꯤꯐꯨꯕ ꯆꯠꯄꯒ ꯃꯥꯜꯂꯦ
ꯑꯗꯒꯤ ꯑꯗꯨꯗꯒꯤ ꯆꯠꯂꯦꯀꯣ ꯑꯩ ꯒꯥꯔꯤ ꯑꯩꯅ ꯊꯧꯕꯅꯦ ꯑꯩ ꯒꯥꯔꯤꯗꯅꯦꯕꯀꯣ
ꯑꯗꯨꯅꯦ ꯑꯍꯨꯝ ꯑꯍꯨꯝ ꯊꯣꯡꯁꯤꯜꯂꯗꯤ ꯆꯦꯡꯀꯨꯞꯇꯨꯗꯤ ꯀꯥꯏ ꯊꯝꯗꯣꯏꯕꯥ
ꯑꯃꯗꯤ ꯒꯥꯔꯤ ꯃꯃꯥꯡ ꯒꯥꯔꯤ ꯃꯃꯥꯡ ꯍꯥꯞꯐꯝ ꯌꯥꯎꯔꯤꯗꯨꯗꯤ ꯀꯩꯅꯣ ꯂꯋꯥꯏ ꯃꯆꯥꯥꯒꯤ ꯍꯧꯅꯕꯤꯗꯨ ꯇꯧꯔꯛꯀꯅꯣ
ꯃꯤꯒ ꯐꯨ ꯆꯠꯄ ꯃꯥꯜꯂꯦ ꯍꯥꯏꯕ
ꯏꯁ ꯉꯁꯥꯏꯗꯤ ꯑꯩꯅ ꯉꯥꯡꯕꯗ ꯀꯔꯤ ꯇꯧꯔꯤꯗꯨꯕꯨ ꯃꯥ
ꯍꯥꯏꯔꯛꯑꯣ
ꯅꯪ ꯉꯥꯡꯉꯒꯦꯔꯥ
ꯍꯥꯏꯔꯛꯑꯣꯃꯤ
ꯑꯩ ꯋꯥꯔꯤ ꯂꯤꯔꯒꯦ ꯑꯗꯒꯤ ꯆꯠꯂꯦ
ꯎꯝ
ꯑꯗꯨꯒ ꯑꯩ ꯒꯥꯔꯤ ꯃꯊꯟꯗꯅꯦꯕ ꯆꯠꯂꯤꯁꯦꯀꯣ
ꯎꯝ
ꯑꯗꯨꯒ ꯒꯥꯔꯤꯁꯤ ꯆꯠꯂꯣ ꯈꯣꯠꯂꯒ ꯑꯩ ꯒꯥꯔꯤꯗ ꯑꯩꯈꯣꯏ ꯑꯍꯨꯝ ꯇꯣꯡꯉꯦ ꯑꯩꯈꯣꯏ ꯒꯥꯔꯤꯗ ꯑꯗꯩ ꯒꯥꯔꯤꯁꯦ ꯌꯦꯡꯉꯣ ꯑꯩꯅ ꯒꯥꯔꯤ ꯊꯧꯔꯝꯕꯗꯤ ꯒꯥꯔꯤꯁꯦ ꯅꯨꯡꯉꯥꯏꯔꯛꯇ꯭ꯔꯕꯀꯣ ꯒꯥꯔꯤꯁꯦ ꯆꯦꯜꯂꯣ ꯌꯥꯔꯛꯇꯕꯤꯅꯦꯃꯤ ꯑꯗꯒ ꯀꯣꯊꯣꯛ ꯀꯣꯊꯣꯛ ꯒꯥꯔꯤ ꯃꯈꯣꯟꯁꯨ ꯌꯥꯝ ꯊꯣꯛꯂꯛꯄ ꯑꯗ ꯀꯩꯗꯧꯔꯖꯥꯠꯅꯣ ꯁꯤꯕꯨ ꯒꯥꯔꯤꯁꯦ ꯆꯦꯜꯂꯨ ꯌꯥꯗ꯭ꯔꯦ ꯍꯧꯔꯝꯗꯣꯏ ꯃꯥꯜꯂꯦ ꯈꯟꯂꯒ ꯑꯩꯁꯦ ꯒꯥꯥꯔꯤꯁꯦ ꯈꯥꯝꯃꯦ ꯑꯅꯤꯗꯣ ꯀꯨꯝꯃꯣ ꯀꯨꯝꯃꯣ ꯀꯔꯤꯅꯣ ꯁꯤꯕꯣ ꯌꯦꯡꯉꯣ ꯁꯤꯅꯦ ꯃꯥꯅ ꯍꯥꯏꯁꯤꯀꯣ ꯑꯗ ꯍꯣ ꯂꯔꯝꯃꯦ ꯑꯗꯨꯗꯩ ꯑꯗꯩ ꯃꯐꯝꯗꯨꯁꯨ ꯋꯥꯛꯁꯣꯞꯁꯨ ꯂꯩꯔꯝꯗꯕ ꯗꯥꯎꯁꯦ ꯑꯗꯒꯤ ꯑꯗꯒꯤ ꯆꯠ ꯑꯗꯗꯒꯤ ꯏꯜꯂꯛꯑꯦ ꯒꯥꯔꯤꯁꯦ ꯀꯣ
ꯎꯝ
ꯑꯗꯩ ꯒꯥꯔꯤꯁꯦ ꯅꯨꯡꯁꯤꯠ ꯌꯥꯎꯗꯕꯩ ꯏꯟꯕꯁꯦ ꯋꯥꯕꯤꯅꯦꯃꯤ ꯑꯗꯨꯒ ꯏꯜꯂꯛꯑꯦ ꯏꯜꯂꯛꯑꯦ ꯑꯩꯁꯦ ꯈꯨꯗꯥꯡꯁꯤꯗꯔꯛꯇꯅꯀꯣ ꯑꯩꯈꯣꯏ ꯑꯍꯨꯝꯁꯦ ꯑꯃꯨꯛ ꯁꯤꯜꯂ ꯁꯤꯜꯂ ꯏꯜꯂꯦꯀꯣ
ꯍꯝ
ꯎꯆꯤꯟ ꯅꯥꯆꯤꯟꯅ ꯗꯨꯀꯥꯟ ꯑꯃ ꯂꯩꯔꯦꯅꯥ ꯍꯥꯏꯖꯟꯂꯛꯑꯦ ꯍꯔꯥꯎꯗꯅꯀꯣ ꯋꯥꯛꯁꯣꯞ ꯂꯩꯔꯝꯃꯦꯗ ꯆꯪꯉꯦ ꯋꯥꯛꯁꯣꯞ ꯆꯪꯉ ꯃꯇꯨꯡꯁꯤꯗ ꯋꯥꯛꯁꯣꯞꯀꯤ ꯃꯄꯨꯁꯦ ꯂꯩꯔꯝꯗꯕꯤꯅꯦꯃꯤ ꯑꯗꯒꯤ ꯃꯣꯏ ꯃꯤ ꯑꯃ ꯊꯣꯛꯂꯛꯑꯒ ꯑꯁꯤꯗ ꯃꯊꯛꯇ ꯈꯤꯇꯪ ꯍꯥꯏꯒꯠꯂꯒ ꯋꯥꯛꯁꯣꯞ ꯑꯝꯁꯨ ꯂꯩꯕꯅꯤ ꯍꯥꯏꯔꯒꯦꯀꯣ ꯊꯧꯒꯠꯂꯦ ꯒꯥꯔꯤꯗꯨ ꯏꯟ ꯈꯜꯂꯦ ꯈꯤꯇꯪ ꯊꯧꯒꯠꯂꯦ ꯑꯗꯨꯒ ꯏꯟꯈꯠꯂꯦ ꯑꯗꯨꯒ ꯆꯪꯉꯦ ꯒꯥꯔꯤ ꯅꯨꯄꯥꯗ ꯍꯪꯉꯦ ꯂꯩꯔꯝꯃꯦ ꯕ꯭ꯔꯣ ꯑꯁꯤꯁꯤ ꯑꯝꯇ ꯁꯦꯝꯕꯤꯌꯨ ꯈꯣꯠ ꯄꯤꯌꯨ ꯍꯥꯏꯔꯦ ꯃꯥꯅ ꯍꯣꯏ ꯌꯦꯡꯒꯦ ꯈꯣꯠꯀꯦ ꯍꯥꯏꯔꯦ ꯑꯗꯨ ꯃꯥ ꯊꯣꯛꯂꯛꯑꯦ ꯑꯗꯨ ꯌꯦꯡꯀꯥꯟꯗ ꯃꯥ ꯗꯨꯀꯥꯟ ꯍꯥꯡꯕ ꯀꯨꯏꯗꯦ ꯁꯤ ꯍꯟꯗꯣꯛ ꯃꯥ ꯈꯨꯠꯂꯥꯏ ꯂꯩꯇꯦꯁꯤꯅꯦ ꯅꯠꯁꯤꯗꯤ ꯀꯩꯁꯨ ꯂꯩꯕꯅ ꯅꯠ ꯅꯠꯇꯦꯀꯣ ꯃꯤ ꯑꯃꯗ ꯑꯩꯈꯣꯏꯗꯧꯕ ꯂꯩ ꯃꯥ ꯍꯥꯏꯕ ꯅꯠꯁꯦ ꯑꯗꯨꯏ ꯄꯥꯅꯥ ꯅꯝꯕꯔꯁꯦ ꯀꯩꯅꯣꯅꯦꯕ ꯇ꯭ꯋꯦꯟꯇꯤ ꯁꯚꯦꯟ ꯅꯦꯕꯀꯣ ꯂꯩꯇꯦ ꯁꯤꯅꯦ ꯃꯅꯥ ꯍꯥꯏꯁꯤ ꯃꯊꯥ ꯁꯥꯔꯦ ꯃꯥꯟꯅꯕ ꯀꯥꯡꯕꯨꯗꯨꯅ ꯑꯃꯨꯛ ꯃꯣꯏ ꯆꯦꯡ ꯀꯨꯞ ꯂꯧ ꯂꯥꯛꯄꯩ ꯆꯦꯡ ꯀꯨꯞ ꯀꯥꯡꯕꯨ ꯃꯣꯏꯗꯤ ꯆꯦꯡ ꯀꯨꯞ ꯂꯧ ꯂꯩꯍꯧꯔꯝꯅꯤꯀꯣ
ꯑꯥ
ꯑꯗꯒꯤ ꯐꯣꯟ ꯇꯧꯁꯜꯂꯛꯦ ꯃꯣꯏ ꯍꯜꯂꯛꯄꯩ ꯋꯥꯛꯁꯣꯞ ꯂꯩꯕ꯭ꯔꯣ ꯈꯣꯠꯄ꯭ꯔꯣ ꯍꯥꯏꯔꯦꯀꯣ
ꯎꯝ
ꯌꯦꯡꯉꯦ ꯋꯥꯁꯣꯛꯞ ꯑꯝ ꯂꯩꯇꯦ ꯁꯤꯅꯤ ꯃꯣꯏ ꯍꯥꯏꯁꯤꯀꯣ
ꯎꯝ
ꯎꯄꯥꯏ ꯂꯩꯃꯟꯗꯅ ꯑꯗꯩ ꯏꯃꯥꯟꯅꯕ ꯑꯃ ꯂꯩ
ꯎꯝ
ꯃꯥꯅ ꯐꯣꯟ ꯇꯧꯁꯤꯒꯦ ꯄꯥꯏ ꯑꯩ ꯅꯪꯒ ꯀꯗꯥꯏ ꯂꯩ ꯑꯈꯣꯏ ꯅꯣꯏ ꯁ꯭ꯋꯥꯏꯗ ꯂꯩ ꯒꯥꯔꯤ ꯑꯝꯇ ꯌꯥꯗ꯭ꯔꯦ ꯃꯇꯦꯡ ꯄꯥꯡꯕꯤꯗ ꯌꯥꯗ꯭ꯔꯦ ꯁꯤꯅꯤ ꯑꯩꯅ ꯍꯥꯏꯁꯦ
ꯎꯝ
ꯑꯩ ꯈꯪꯅꯕ ꯂꯩꯕ꯭ꯔꯥ ꯋꯥꯛꯁꯣꯞꯀꯤ ꯃꯤ ꯈꯪꯅꯕ ꯂꯩꯕ꯭ꯔ ꯅꯃꯥꯟꯅꯕ ꯁꯣꯞꯇꯨ ꯈꯪꯅꯕ ꯂꯩꯇꯥꯥꯔꯗꯤ ꯋꯥꯛꯁꯣꯞꯇꯨꯒꯤ ꯃꯣꯏ ꯇꯥꯟꯅ ꯆꯦꯟꯕꯗꯤ ꯉꯝꯃꯔꯣꯏꯕ ꯑꯩꯁꯨ
ꯎꯝ
ꯑꯗꯥ ꯅꯃꯥꯟꯅ ꯈꯪꯅ ꯂꯩꯕ꯭ꯔꯥ ꯅꯣꯏ ꯑꯗꯥꯒꯤ ꯈꯔ ꯆꯠꯂꯒ ꯑꯩꯁꯦ ꯂꯩ ꯅꯨꯃꯥꯟꯅꯕ ꯈꯪꯅꯕ ꯂꯩꯇꯥꯥꯔꯒꯗꯤ ꯅꯣꯏ ꯅꯃꯥꯟꯅꯕꯒꯤ ꯅꯝꯕꯔ ꯐꯣꯟ ꯇꯧꯅꯔꯒ ꯀꯣ ꯋꯥꯛꯁꯣꯞꯀꯤ ꯁꯤ ꯈꯨꯠꯂꯥꯏꯖꯦ ꯈꯪ ꯂꯩꯕ꯭ꯔꯥ ꯍꯪꯉꯣ ꯒꯥꯔꯤ ꯕꯨꯂꯦꯠꯀꯤ ꯃꯅꯤꯡ ꯆꯀꯥ ꯀꯩꯅꯣ ꯇꯧꯅꯕ ꯍꯥ ꯀꯩꯅꯣ ꯄꯨꯛꯊꯅꯕ ꯀꯩꯅꯣꯗꯨ ꯂꯩꯕ꯭ꯔꯥ ꯍꯪꯉꯛꯑꯣ ꯁꯤꯅꯦꯕ ꯑꯩꯅ ꯍꯪꯉꯤꯁꯦꯀꯣ ꯃꯥ ꯂꯩ ꯀꯔꯤ ꯏꯇꯥꯎ ꯂꯩ ꯍꯥꯏꯔꯦ ꯂꯩ ꯍꯥꯏꯔꯦ ꯑꯗꯩꯗꯤ ꯌꯥꯎꯔꯤ ꯉꯍꯥꯛ ꯂꯩꯔ ꯂꯥꯛꯑꯦꯀꯣ ꯃꯥꯁꯦ
ꯎꯝ
ꯂꯨꯄꯥ ꯇꯔꯥ ꯀꯨꯟꯈꯛꯇ ꯑꯣꯏꯔꯝꯃꯤꯅꯦꯃꯤ ꯑꯗꯨꯒ ꯃꯅꯥ ꯂꯩꯊꯣꯛꯈ꯭ꯔꯦ ꯑꯗꯨꯒ ꯍꯥꯡꯇꯣꯛꯈ꯭ꯔꯦ ꯆꯀꯥ ꯃꯨꯊꯈ꯭ꯔꯦ ꯆꯀꯥ ꯁꯤꯜꯂꯁꯦꯅ ꯁꯤꯟꯕ ꯆꯪꯉꯦꯀꯣ ꯐꯣꯠ ꯆꯪꯕꯅꯦꯕ ꯑꯥ
ꯆꯞꯄꯦ ꯅꯥ ꯆꯞꯄꯦ ꯍꯜꯂꯣ
ꯀꯅꯥ